ꯍꯜꯂ ꯍꯜꯂꯣ
ꯍꯜꯂꯣ
ꯇꯥꯕꯔꯣ꯫
ꯇꯥꯏꯌꯦ
ꯇꯥꯏꯌꯦꯕꯥ ꯫
ꯀꯩꯗꯧꯔꯤꯅꯣ꯫
ꯑꯩꯔꯣ꯫
ꯅꯪ ꯅꯠꯇ꯭ꯔꯗꯤ꯫
ꯐꯝꯂꯒꯠ ꯆꯞ ꯆꯥꯅ ꯐꯦꯟ ꯃꯈꯥꯗ ꯐꯝꯂꯒ ꯂꯩ ꯍꯧꯖꯤꯗꯤ꯫
ꯀ
ꯅꯪꯗꯤ ꯍꯥꯥ꯫
ꯀꯩ ꯍꯥꯏꯅꯣ
ꯅꯪꯗꯤ ꯀꯩꯗꯧꯔꯤꯅꯣ
ꯐꯝꯔꯒ ꯂꯩꯌꯦ
ꯍꯧꯖꯤꯛꯐꯥꯎ ꯇꯨꯝꯗ꯭ꯔꯤꯔꯣ ꯍꯧꯖꯤꯛ ꯍꯧꯖꯤꯛꯐꯥꯎ ꯇꯨꯝꯗ꯭ꯔꯤꯔꯣ
ꯊꯕꯛ ꯌꯥꯝ ꯏꯝꯄꯣꯔꯇꯦꯟ ꯂꯩ ꯀꯩꯅꯣ ꯇꯧꯕ ꯊꯕꯛ ꯂꯩꯕꯒꯤ
ꯇꯨꯝꯗ꯭ꯔꯤꯀꯣ
ꯍꯣꯏ ꯅꯣꯏ ꯅꯪꯗꯤ ꯊꯕꯛ ꯂꯩꯇ꯭ꯔꯣ
ꯑꯁ ꯊꯕꯛ ꯍꯥꯏꯕꯗꯤ ꯃꯁꯤꯒꯤ ꯊꯕꯛꯅꯤꯗ
ꯑꯣ ꯁꯤ ꯊꯕꯛ ꯑꯣꯏꯔꯦꯀꯣ ꯍꯝ ꯀꯩ ꯍꯤꯡꯖꯥꯡ ꯆꯥꯔꯒꯦ
ꯑꯁ ꯉꯁꯤ ꯁꯦ ꯃꯃꯤꯡꯗꯤ ꯈꯪꯗꯦꯀꯣ ꯑꯗꯨ
ꯍꯤꯍꯤ
ꯃꯃꯤꯡꯗꯤ ꯈꯪꯗꯦ ꯆꯤꯡꯒꯤ ꯌꯦꯟꯁꯥꯅꯤ ꯑꯗꯨꯒ ꯑꯃꯗꯤ ꯀꯥꯎꯈ꯭ꯔꯦꯍꯦ ꯍꯧꯖꯤꯛ ꯉꯥꯛꯇ ꯉꯥꯏꯔꯦ ꯆꯥꯕ ꯂꯣꯏꯕ
ꯍꯥ
ꯍꯧꯖꯤꯛ ꯉꯥꯛꯇ ꯂꯣꯢꯌꯦꯕ ꯆꯥ
ꯃꯁꯛꯇꯤ ꯈꯪꯕ꯭ꯔꯥ ꯃꯃꯤꯡ ꯈꯪꯗ꯭ꯔꯁꯨ
ꯍꯣꯏ ꯃꯁꯛꯗꯤ ꯈꯪꯉꯦ
ꯃꯆꯨ ꯍꯥꯏꯌꯣꯅꯦ ꯑꯗꯨꯗꯤ
ꯃꯆꯨꯁꯦ ꯒ꯭ꯔꯤꯟ ꯀꯂꯔꯅꯤꯀꯣ
ꯒ꯭ꯔꯤꯟ
ꯍꯣꯏ ꯕꯤꯟꯁꯒꯤ ꯃꯅꯥꯗꯨ
ꯕꯤꯟꯁꯀꯤ ꯃꯅꯥ ꯑꯣ ꯈꯪꯉꯦ ꯆꯝꯐꯨꯠ ꯊꯣꯡꯉꯒ ꯆꯥꯕ꯭ꯔꯣ ꯅꯠꯇ꯭ꯔꯒ ꯀꯥꯡꯁꯣꯏ ꯆꯥꯕ꯭ꯔꯣ ꯍꯜꯂꯣ ꯍꯜꯂꯣ ꯍꯜꯂꯣ